ꯍꯥꯜꯂꯣ
ꯁꯁꯤꯕꯒꯅꯔꯣ
ꯎ ꯈꯪꯗꯦ ꯀꯅꯥꯅꯣ ꯈꯪꯗꯦ
ꯀꯔꯤ ꯂꯥꯏꯕ꯭ꯔꯣ
ꯀꯩꯁꯨ ꯂꯩꯇꯦ ꯋꯥꯔꯤ ꯁꯥꯟꯅꯅꯤꯡꯕꯀꯣ ꯅꯪꯒ ꯑꯔꯨꯕꯒꯤ ꯊꯕꯛ ꯑꯃ ꯊꯥꯟꯅꯅꯤꯡꯕ ꯅꯪ ꯌꯥꯝ ꯈꯪꯕ ꯃꯥꯟꯕꯀꯣ ꯑꯗꯨꯒꯤ
ꯑꯣ ꯑꯣ ꯀꯔꯤ ꯋꯥꯔꯤꯒꯅꯣꯀꯣ
ꯈꯪꯗꯅꯦ ꯅꯪ ꯉꯁꯤ ꯕꯖꯥꯔ ꯆꯠꯂꯦ ꯍꯥꯏꯅ
ꯑꯣ ꯑꯣ ꯍꯣꯏ ꯆꯠꯂꯦ ꯍꯣꯏ
ꯐꯩꯀꯣ ꯃꯤꯗꯤ
ꯑꯁ ꯊꯕꯥꯛ ꯂꯥꯏꯕꯒꯤꯠ ꯆꯠꯄꯅꯤꯗ
ꯎꯝ ꯊꯨꯝꯕꯥ ꯂꯩꯇꯦꯁꯨ ꯆꯠꯄ ꯃꯥꯜꯂꯦꯗꯗꯥ ꯅꯣꯏꯁꯦ
ꯄꯣꯠ ꯆꯩꯩ ꯑꯃ ꯂꯥꯎꯅꯤꯡꯉꯥꯏ ꯆꯠꯄꯅꯦ
ꯅꯪꯒꯤ ꯃꯩꯇꯩꯂꯣꯟ ꯈꯒꯥꯁꯦ ꯑꯃꯨꯛ ꯈꯣꯏꯕ ꯍꯧꯔꯦꯀꯣ
ꯄꯣꯠꯆꯩ ꯑꯃ ꯂꯥꯎꯅꯤꯡꯉꯥꯏ ꯆꯠꯄꯅꯦꯕ
ꯑꯣ ꯇꯥꯌꯦ ꯇꯥꯏꯌꯦ
ꯈꯣꯏꯔꯦ ꯆꯥꯗ꯭ꯔꯤꯌꯦ ꯆꯥꯗ꯭ꯔꯤꯌꯦ
ꯑꯃꯨꯛꯀꯁꯨ ꯍꯥꯏꯌꯣ
ꯆꯗ꯭ꯌꯦꯦ
ꯁ ꯏꯪꯁꯥꯡ ꯍꯥꯎ ꯃꯥꯂꯦꯗ ꯀꯣꯏꯗꯤ ꯆꯥꯔꯦ ꯀꯣꯏꯗꯤ ꯃꯩꯔꯦꯟ ꯃꯅꯥ ꯃꯇꯣꯟꯗꯣ ꯆꯥꯏ ꯌꯦꯡꯁꯤ
ꯍꯋꯦꯅ ꯑꯗꯣ ꯃꯥꯏꯔꯦꯟ ꯃꯗꯕꯨ
ꯑꯕꯦ ꯎꯝ ꯀꯣ ꯃꯔꯤ ꯃꯟꯅꯣꯗꯤ ꯀꯔꯤꯔꯣ ꯅꯪꯒꯤ ꯋꯥꯇꯥꯁꯤꯒꯤ ꯃꯔꯦꯝ ꯃꯨꯅꯍ ꯃꯣꯔꯦ ꯑꯣ ꯃꯣꯔꯦ ꯌꯥꯏ ꯌꯥꯏ
ꯉꯁꯤꯖꯦ ꯉꯥꯎꯔꯦ ꯍꯥ
ꯌꯥꯝ ꯍꯔꯥꯎꯕ ꯃꯥꯜꯂꯦꯕ
ꯌꯥꯝ ꯍꯔꯥꯎꯋꯦ
ꯀ꯭ꯔꯦ ꯇꯧ ꯑꯣꯏꯒꯦꯔꯥ
ꯈꯪꯗꯦꯅꯦ ꯍꯌꯦꯡꯁꯤꯁꯦ ꯉꯁꯤꯒꯤ ꯅꯨꯃꯤꯠꯁꯦ ꯀꯔꯤ ꯅꯨꯃꯤꯠꯅꯣ ꯈꯪꯗꯦꯅꯤ
ꯉꯁꯤ ꯑꯃꯨꯛ ꯕꯣꯜ ꯌꯦꯡꯒꯦ
ꯑꯩꯁꯨ ꯌꯦꯡꯉꯅꯤ ꯑꯁ ꯅꯪ ꯌꯦꯡꯉꯤꯉꯨꯗ ꯀꯅꯣ ꯕꯣꯔꯁꯨ ꯌꯦꯡ ꯍꯩꯗ꯭ꯔꯒ ꯅꯨꯡꯒ ꯈꯟꯅꯥꯁꯦ ꯍꯥꯏꯕꯔꯣ
ꯎꯝ ꯍꯣꯏ ꯍꯥꯏꯇꯦ ꯑꯗꯨ ꯑꯣꯏꯔꯁꯨ ꯌꯦꯡꯒꯦ ꯑꯩ ꯈꯨꯁꯤꯅꯦ ꯅꯪꯁꯦ ꯑꯩꯔꯣ
ꯑꯁ ꯑꯩꯁꯨ ꯅꯪꯔꯣ ꯑꯩꯁꯨ ꯑꯩ ꯑꯩꯁꯨ ꯅꯪꯔꯣ ꯑꯩꯁꯨ ꯅꯪ꯭ꯔꯣ ꯑꯦ
ꯍꯥꯏꯗꯦꯅ ꯑꯗꯨ ꯑꯣꯏꯔꯁꯨ ꯅꯪꯅ ꯕꫭꯜ ꯌꯦꯡꯅꯨ ꯍꯥꯏꯕꯤꯒꯤ ꯑꯩꯗꯤ ꯑꯩ ꯀꯨꯁꯤ ꯇꯧꯒꯦꯗ ꯍꯥꯏꯕꯅꯤꯗ
ꯇꫭꯕꯤꯌꯣ ꯇꫭꯕꯤꯌꯨ ꯀꯨꯁꯤꯅꯤ ꯀꯨꯁꯤꯅꯤ
ꯎꯝ ꯍꯥꯏꯕꯤꯗ꯭ꯔꯁꯨ ꯌꯥꯔꯦ ꯃꯊꯪꯗꯗꯤꯀꯣ
ꯍꯥꯥ
ꯃꯣꯏꯕꯤꯗ꯭ꯔꯁꯨ ꯌꯥꯏꯑꯦꯕ
ꯍꯥꯏꯔꯔꯣꯏ ꯍꯥꯏꯖꯔꯔꯣꯏ ꯃꯊꯪꯗꯤ ꯍꯥꯏ ꯍꯥꯏꯅꯤꯡꯗ꯭ꯔꯦ
ꯍꯛꯆꯥꯡ ꯐꯥꯅꯤꯉꯥꯏ ꯆꯤꯡ ꯆꯠꯄꯅꯤꯗ
ꯁꯕꯥꯁ ꯍꯤꯔꯣ ꯍꯤꯔꯣꯁꯤꯡꯒ ꯆꯠꯄꯣꯏꯔꯔꯕꯅꯤꯅꯦ ꯆꯤꯡ ꯆꯕꯁꯨ
ꯑ ꯅꯨꯄꯥꯃꯒ
ꯑꯗꯨꯅꯦ ꯅꯨꯄꯥ ꯌꯥꯌꯥꯗꯤ ꯅꯣꯏꯗꯤ ꯆꯠꯄ ꯍꯥꯏꯔꯣꯏꯕ
ꯎꯝ ꯐꯖꯕ ꯌꯦ ꯆꯠꯕꯅꯤꯗ ꯃꯥꯗꯣ
ꯎꯝ
ꯃꯥꯗꯣ ꯐꯖꯕꯒꯤ ꯆꯠꯄꯅꯦꯕ ꯋꯥꯡꯉꯒ ꯀꯣ ꯋꯥꯡꯕ ꯅꯨꯄꯥꯅ ꯋꯥꯛꯀꯤꯡ ꯆꯠꯁꯦ ꯍꯥꯏꯔꯛꯄ ꯑꯗꯨꯒꯤ ꯑꯩꯁꯨ ꯀꯔꯤ ꯍꯥꯏꯁꯤꯦꯔꯥ ꯂꯦꯕ ꯉꯝꯗꯦ ꯑꯗꯨꯒꯤ
ꯁꯦꯁ ꯐꯩꯀꯣ ꯐꯩꯀꯣ ꯑꯥ ꯆꯠꯄꯤꯌꯨ ꯆꯠꯄꯤꯌꯨ ꯀꯩ ꯌꯦꯟꯁꯥꯡꯅꯣ ꯅꯪꯒꯤꯁꯤ ꯀꯩ ꯌꯦꯟꯁꯥꯡ ꯊꯣꯡꯉꯒꯦ
ꯏꯃꯥꯟꯅꯕꯤꯅ ꯑꯁꯤ ꯈꯥꯃꯦꯟꯒ ꯀꯔꯤ ꯀ꯭ꯔꯤꯅꯣ
ꯑꯁ ꯑꯩꯅ ꯍꯥꯏꯗ ꯆꯞ ꯆꯥꯏꯕ ꯅꯪꯗꯤ ꯈꯔ ꯇꯜꯂꯦꯕ ꯅꯃꯥꯟꯅꯕꯤ ꯉꯍꯥꯛꯇꯪ ꯐꯣꯡꯉꯦꯕ ꯅꯪꯗꯤ ꯈꯔ
ꯎꯝ ꯄꯅꯦꯗꯥꯏꯔꯤꯦ
ꯎꯝ ꯑꯣꯏꯔꯣꯏ ꯑꯣꯏꯔꯣꯏ ꯍꯌꯦꯡꯋꯥꯏ ꯅꯣꯏ ꯍꯌꯦꯡꯋꯥꯏ ꯅꯣꯏ ꯍꯤꯔꯣꯒꯤ ꯃꯌꯨꯝ ꯆꯠꯀꯥꯟꯗ ꯑꯗꯨꯃꯥꯏꯅ ꯇꯧꯔꯗꯤ ꯎꯝ ꯍꯖꯔꯥꯅꯤ
ꯃꯤ ꯌꯨꯝꯗꯗꯤ ꯐꯖꯅ ꯊꯕꯛ ꯇꯧꯅꯤꯗ
ꯑꯦ ꯍꯧꯖꯤꯛꯐꯥꯎ ꯍꯧꯖꯤꯛ ꯍꯧꯖꯤꯛꯁꯨ ꯇꯧꯗ꯭ꯔꯤꯐꯥꯎ ꯑꯗꯨꯕꯨ ꯀꯥꯏꯗ ꯃꯤ ꯌꯨꯝꯗ ꯇꯧꯔꯗꯤ
ꯑꯩꯁꯨ ꯃꯔꯥꯡ ꯃꯔꯗꯤ ꯆꯥꯛ ꯊꯣꯡꯉꯤꯗ
ꯑꯁ ꯃꯔꯛ ꯃꯔꯛ ꯇꯥꯦ ꯑꯗꯨꯗꯤ ꯑꯩꯁꯨ ꯊꯣꯡꯉꯤꯗ
ꯃꯔꯛ ꯃꯔꯛꯇ ꯅꯛꯇꯦꯗ ꯑꯗꯨꯝ ꯊꯣꯡꯉꯦ ꯑꯩꯈꯣꯏ ꯃꯤꯗꯤ ꯌꯥ ꯌꯕꯥ ꯃꯇꯝꯇ
ꯎꯝ ꯅꯣꯡ ꯆꯨꯕ꯭ꯔꯣ ꯅꯣꯏꯒꯤꯗꯤ
ꯀꯗꯒ
ꯑꯩꯣꯏꯗꯤ ꯆꯨꯏꯅꯦꯅꯣ ꯀꯟꯅꯗꯤ ꯆꯨꯗꯕꯀꯣ ꯑꯗꯨꯕꯨ
ꯊꯥꯔꯇꯤꯔ ꯋꯥꯟ ꯊꯥꯔꯇꯤꯔ ꯇꯨ ꯊꯔꯇꯤꯔ
ꯋꯥꯟ ꯊꯔꯇꯤ
ꯇꯥꯏꯌꯦ ꯌꯥꯝꯅ
ꯎꯝ
ꯇꯨꯝꯅꯁꯨ ꯈꯔ ꯐꯔꯛ ꯇꯥꯕ
ꯅꯠꯇꯦꯗ ꯇꯨꯝꯃꯒ ꯍꯧꯀꯠꯄ ꯆꯞ ꯆꯥꯕ ꯃꯇꯝꯅꯦ
ꯑꯦꯁ ꯋꯥꯟ ꯊꯥꯔꯇꯤꯗꯗꯤ ꯐꯖꯅ ꯇꯨꯝꯕ ꯅꯨꯡꯉꯥꯏꯕ ꯃꯇꯝꯅꯦꯕ ꯇ꯭ꯋꯦꯜ ꯇꯨ ꯊ꯭ꯔꯤ ꯐꯣꯔ ꯐꯥꯎꯗꯤ
ꯑꯩꯗꯤ ꯀꯩꯅꯣꯗ ꯍꯧꯒꯠꯂꯦ ꯉꯟꯅ ꯇꯨꯝꯃꯁꯨ ꯊꯦꯡ ꯇꯨꯝꯃꯁꯨ ꯋꯥꯟꯒꯨꯝꯕ ꯇꯨꯌꯦꯜꯞ ꯊꯥꯔꯇꯤꯒꯨꯝꯕꯗꯤ ꯑꯃꯝꯛ ꯍꯧꯒꯠꯂ ꯑꯩꯒꯤ ꯇꯥꯏꯃꯤꯡꯁ
ꯈꯪꯗꯦꯗ ꯅꯣꯏꯒꯤꯗꯤ꯫
ꯎꯝ ꯊꯝꯗꯦꯅꯦ ꯅꯣꯢꯁꯨ꯫ ꯐꯔꯛ ꯏꯇꯥ ꯇꯥꯌꯦꯗ ꯑꯩ ꯅꯉꯣꯟꯗ ꯋꯥ ꯑꯃ ꯍꯥꯡꯉꯥꯏ ꯂꯩꯕꯅꯦ꯫ ꯍꯣꯔꯦꯟ ꯍꯥꯡꯉꯛꯀꯦ ꯑꯁꯤꯗꯤ ꯍ ꯑꯩ ꯁꯤꯗꯤ ꯍꯪꯕ ꯌꯥꯗꯦ
ꯍꯥꯡꯕ ꯌꯥꯗꯕ ꯋꯥ ꯂꯩꯇꯦꯅ
ꯌꯥꯗꯦ ꯁꯤꯗ ꯌꯥꯗꯦ ꯍꯥꯏꯗꯤ ꯌꯥꯗꯦ ꯒ꯭ꯌꯥꯟ ꯇꯥꯑꯣ
ꯋꯣ ꯈꯨꯃꯣꯏ ꯑꯥꯏꯗꯤ꯫
ꯑꯥꯁ ꯀꯨꯝꯗꯗꯤ꯫ ꯅꯪꯉꯛꯇꯣ ꯄꯥꯏꯔꯒ ꯏꯟꯗꯣꯏꯅꯤ ꯅꯈꯧꯔꯤ ꯃꯦꯠ
ꯅꯪ ꯂꯩꯕ꯭ꯔꯣ ꯑꯁꯤꯗ ꯑꯩ ꯀꯨꯁꯤꯅꯦ ꯀꯔꯤꯔꯣ꯫
ꯂꯩꯌꯦ ꯂꯩꯌꯦ ꯑꯗꯨꯗ ꯑꯦꯁ ꯂꯥꯛꯇꯣꯏꯅꯦ ꯅꯣꯏ ꯅꯃꯪꯗ ꯂꯥꯛꯑꯒ ꯇꯝꯅꯔꯛꯇꯣꯏꯅꯤ ꯅꯪꯕꯨ
ꯎꯝ ꯂꯥꯛꯄꯤꯌꯣ꯫
ꯎꯝ ꯎꯝ ꯂꯥꯛꯑꯒ ꯑꯃꯨꯛꯀ ꯈꯪꯗꯅꯀꯣ꯫
ꯂꯥꯛꯄꯤꯌꯣ ꯂꯥꯛꯄꯤꯌꯣ ꯅꯨꯡꯁꯤꯅ
ꯁꯦꯁ ꯅꯨꯡꯁꯤꯅ ꯂꯥꯛꯅꯤꯡꯗ‌ꯦꯗ
ꯑꯩꯅ ꯍꯥꯏꯕꯗꯤ ꯔꯤꯀ꯭ꯋꯦꯁ ꯇꯧꯕꯒꯨꯝꯅꯤꯗ꯫
ꯑꯦ ꯑꯗꯨ ꯑꯣꯏꯔꯁꯨ ꯑꯗꯨꯅꯤ ꯑꯩꯅ ꯍꯥꯏꯁꯦ
ꯅꯨꯡꯁꯤꯅ ꯂꯥꯛꯄꯤꯌꯣ ꯍꯥꯏꯕꯅꯤꯗ ꯌꯨꯝ ꯂꯥꯏꯒꯦ ꯆꯤꯡ ꯀꯥꯕ ꯅꯨꯡꯇꯤꯒꯤ ꯆꯠꯄ ꯍꯥꯎꯔꯒꯦ ꯐꯖꯅ꯫ ꯇꯨꯝꯅꯤꯡꯉꯥꯏ ꯑꯩꯁꯦ ꯎꯝ ꯌꯥꯝ ꯀꯔꯤ ꯍꯥꯏꯁꯤꯔꯥ ꯌꯥꯝ ꯊꯨꯅ ꯍꯟꯅꯨꯅꯤꯡꯗꯦꯕ ꯑꯗꯨꯒꯤ ꯑꯦꯛꯁꯔꯁꯥꯏꯁ ꯇꯧꯕ ꯆꯠꯈꯤꯒꯦ
ꯃꯤꯗꯤ ꯆꯤꯡ ꯀꯥ ꯀꯥꯔꯒ ꯃꯥꯒꯤ ꯃꯐꯥꯏ ꯀꯩ ꯍꯥꯏꯁꯤꯔ
ꯐꯩꯕꯣꯡ ꯐꯩꯕꯣꯛ ꯍꯥꯏꯕ꯭ꯔꯥ ꯐꯩꯕꯣꯝ ꯍꯥꯏꯕ꯭ꯔꯥ ꯄ ꯐꯩꯕꯣꯝꯒꯁꯦ ꯆꯥꯎꯕꯅꯦꯕ ꯅ‌ꯣꯏꯒꯤꯗꯤ꯫ ꯆꯥꯎꯍꯜꯂꯣꯗ ꯅꯣꯏꯁꯨ ꯐꯩꯕꯣꯝꯗꯣ ꯈꯔ꯫
ꯌꯥꯝ ꯆꯥꯎꯅꯤꯡꯗꯦꯗ ꯑꯁ ꯃꯁꯥꯜ ꯊꯣꯛꯄ ꯖꯥꯇꯤ ꯇꯜꯂꯦꯗꯣ ꯍꯛꯆꯥꯡꯒꯤ ꯆꯠꯄꯅꯤꯗ
ꯆꯠꯂꯗꯤ ꯈꯤꯇꯪ ꯑꯣꯏꯁꯨ ꯗꯤꯐ꯭ꯔꯦꯟꯁꯇꯣ ꯑꯗꯨ ꯎ ꯎꯍꯜꯂꯣꯕ꯫
ꯑꯁ ꯑꯩꯈꯣꯏꯅ ꯑꯩꯈꯣꯏꯒꯤ ꯗꯤꯐ꯭ꯔꯦꯟꯁ ꯎꯠꯍꯟꯅꯤꯡꯕꯁꯦ ꯊꯨꯟ ꯈꯛꯇꯅꯦ ꯊꯨꯟꯕꯨ ꯆꯥꯎꯕꯨ ꯆꯥꯎꯔꯗꯤ ꯌꯥꯔꯦ
ꯑꯁ ꯊꯨꯟꯗꯤ ꯀꯩꯒꯤ ꯀꯅꯥ ꯀꯅꯥꯒꯤꯔꯣ ꯊꯨꯟꯒꯤꯗꯤ
ꯑꯩ ꯅꯨꯄꯥ ꯒꯤ
ꯑꯁ ꯂꯣꯏꯔꯦ ꯑꯈꯣꯏꯗꯤ ꯊꯨꯟ ꯖꯥꯎ ꯄꯥꯝꯗꯦꯗ꯫
ꯁꯦꯁ ꯅꯆꯤꯟꯗ‌ꯣ ꯊꯤꯅꯣ
ꯃꯁꯛ ꯊꯤꯒ ꯊꯨꯟꯆꯥꯎꯔꯗꯤ ꯌꯥꯔꯦ ꯍꯥꯏꯔꯤꯔꯣ ꯅꯣꯏꯁꯦ ꯑꯗꯨꯗꯤ ꯅꯠꯇ꯭ꯔꯦ꯫ ꯃꯁꯛꯁꯨ ꯐꯖꯕ ꯊꯨꯟꯁꯨ ꯆꯥꯡꯃꯗ꯫ ꯌꯥꯕ ꯑꯗꯨꯅꯤꯅ‌ꯦ ꯄꯥꯝꯃꯤꯁꯤ ꯆꯥꯎꯃꯜꯂꯁꯨ ꯐꯖꯗꯦꯕ
ꯅꯆꯤꯟꯗꯣ ꯀꯣ ꯈꯨꯊꯤꯗꯣ꯫
ꯅꯤꯀꯤ ꯃꯤꯅꯥꯁꯀꯤ ꯃꯊꯨꯟꯗꯣ ꯐꯖꯔꯕꯣ꯫
ꯄꯥꯝ ꯔꯝꯅꯤ ꯅꯣꯏꯗꯤ꯫
ꯑꯥꯏ ꯀꯥꯏ ꯇꯨꯀꯆꯩꯌꯦ ꯆꯥꯎꯃꯟꯗꯅ ꯑꯥꯏ ꯅꯟꯕꯗꯥ ꯑꯩ ꯁꯤꯅꯤ
ꯍꯨꯞ
ꯊꯨꯟꯕꯨ ꯀꯔꯤꯅ‌ꯣꯕ ꯊꯤ ꯐꯥꯏ ꯃꯐꯝꯗꯨꯕꯨ ꯀꯩ ꯀꯩ ꯇꯧ ꯇꯤ ꯐꯥꯏ ꯅꯨꯡꯉꯥꯏꯅꯕ꯭ꯔꯣ
ꯊꯤ ꯐꯥꯏ ꯊꯤ ꯐꯥꯏꯕ ꯅꯨꯡꯉꯥꯏꯅꯕ꯭ꯔꯥ ꯌꯥꯏ ꯌꯥꯏ ꯍꯟꯗꯛꯇꯤ ꯋꯦꯁꯇꯥꯔꯟ ꯇꯣꯏꯂꯦꯠ ꯉꯥꯛꯇꯅꯤꯅꯀꯣ꯫ ꯐꯝ ꯊꯥꯕꯗ ꯅꯨꯡꯉꯥꯏꯅꯦꯕ ꯈꯔ
ꯄꯥꯜꯔꯝꯅꯤꯍꯣꯏ꯫
ꯑꯩ ꯃꯤꯠꯇ ꯎꯌꯦ ꯑ ꯕꯦꯔꯥꯅꯤ ꯑꯁ ꯅꯣꯏꯒꯤꯁꯦ ꯑꯁ ꯑꯩ ꯉꯁꯤꯗꯤ ꯈꯪꯉꯦ ꯅꯣꯏ ꯋꯥꯛꯀꯤꯡ ꯆꯠꯂꯗꯤ ꯅꯨꯄꯤꯁꯤꯡꯅ ꯋꯥꯛꯀꯤꯡ ꯍꯦꯛ ꯆꯠꯂꯗꯤ ꯀꯩꯒꯤꯅꯣ ꯍꯥꯏꯕꯗ ꯊꯨꯟ ꯆꯥꯎꯕꯒꯤ ꯑꯣ
ꯎꯝ
ꯍꯣꯔꯦꯟ ꯍꯣꯔꯦꯟ ꯏꯁꯇꯦꯇꯁꯇ ꯊꯝꯃꯛꯀꯦ ꯅꯪꯒꯤ ꯃꯤꯡꯒ ꯇꯦꯛ ꯇꯧꯔꯒ
ꯊꯝꯃꯣ ꯊꯥꯝꯃꯣ ꯀꯃꯥꯏꯅ ꯊꯝꯒꯦ ꯍꯥꯏꯔꯣ
ꯑꯁꯤ ꯅꯨꯄꯤꯁꯦ ꯋꯥꯛꯀꯤꯡ ꯆꯠꯄꯁꯦ ꯍꯟꯗꯛꯀꯥꯟꯁꯦ꯫ ꯃꯤ ꯃꯤ ꯑꯇꯩꯗꯤ ꯍꯛꯆꯥꯡ ꯐꯅ ꯆꯠꯂꯦ ꯍꯥꯏ ꯃꯥꯗꯤ ꯊꯨꯟ ꯆꯥꯎꯅꯕ ꯆꯠꯄꯅꯤ ꯍꯥꯏ ꯂꯣꯏꯔꯦ꯫
ꯍꯣꯏ꯫
ꯆꯥꯛ ꯆꯥꯕꯗꯨ ꯊꯨꯟꯒꯤ ꯆꯥꯡ ꯆꯥꯎꯅꯕ ꯆꯥꯛ ꯆꯥꯕ ꯇꯨꯝꯕꯁꯨ
ꯎꯝ ꯅꯪꯁꯨ ꯅꯪꯁꯨ ꯑꯗꯨꯃꯥꯏꯅ ꯍꯥꯏꯌꯦꯅ ꯑꯩꯁꯨ ꯊꯝꯒꯅꯤ꯫ ꯔ‌ꯣꯅꯥꯜꯗꯨꯕꯨ ꯁꯞꯄꯣꯔꯠ ꯇꯧꯕꯁꯦ ꯃꯥꯒꯤ ꯅꯨꯄꯤꯁꯦ ꯊꯨꯟ ꯆꯥꯎꯕꯒꯤ ꯑꯗꯨꯒ ꯔ‌ꯣꯅꯥꯜꯗꯣꯁ‌ꯦ ꯏꯪꯂꯤꯁ ꯋꯥ ꯏꯪꯂꯤꯁ ꯉꯥꯡꯕ ꯍꯥꯏꯕꯒꯤ ꯁꯄꯣꯔꯠ ꯇꯕ ꯇꯧꯕꯗꯣ ꯅꯪ ꯅꯪ
ꯑ ꯑꯁ ꯑꯁ ꯑꯁ ꯑꯁ ꯑꯁ ꯑꯩ
ꯄꯅꯤꯀꯣ ꯉꯁꯤꯁꯦ
ꯑꯁ ꯃ‌ꯦꯁꯤꯗꯤ ꯑꯩꯅ ꯍꯥꯏꯕꯗꯤ ꯃꯥ ꯗꯤ ꯏꯪꯂꯤꯁꯁꯨ ꯉꯥꯡ ꯍꯩꯇꯦ ꯍꯥꯏꯕꯗꯤ
ꯍꯥꯏꯅꯣ ꯍꯥꯏꯅꯣ ꯇꯥꯅꯤꯡꯗꯦꯕ ꯇꯥꯅꯤꯡꯗꯦꯕ ꯑꯇꯣꯞꯄ ꯑꯇꯣꯞꯄ ꯋꯥꯔꯤ ꯂꯤꯕꯤꯌꯣꯁꯦ ꯍꯌꯦꯡ ꯀ꯭ꯔꯤ ꯇꯧꯅꯤ ꯅꯪ
ꯍꯌꯦꯡ ꯊꯤ ꯐꯥꯏꯅꯤ ꯍꯦꯛ ꯍꯧꯒꯠꯔꯒ
ꯈꯪꯉꯦ ꯑꯗꯨꯗꯤ ꯃꯤ ꯂꯣꯏꯅꯃꯛ ꯊꯤ ꯐꯥꯏꯅꯤ ꯍꯧꯒꯠꯂꯗꯤ
ꯑꯦ ꯅꯪꯗꯤ ꯐꯥꯏꯗꯕꯗꯣ ꯈꯪꯉꯤ
ꯐꯥꯏꯌꯦ ꯑꯩꯗꯤ ꯅꯨꯡꯇꯤꯒꯤ ꯐꯥꯏꯕꯅꯦ꯫ ꯑꯌꯨꯛ ꯍꯧꯒꯠꯂꯒ ꯍ‌ꯦꯔꯥ ꯑꯦ ꯄꯤ ꯄꯥꯏꯕꯕꯨ ꯀꯅꯥꯅ ꯕ‌ꯦꯔꯥ ꯍꯥꯏꯕꯅꯤꯗ
ꯎꯝ ꯅꯨꯄꯤ ꯅꯨꯄꯤꯁꯤꯡ ꯊꯤ ꯐꯥꯏꯕ꯭ꯔꯣ
ꯐꯥꯏꯗ꯭ꯔꯗꯤ ꯑꯅꯤ ꯑꯍꯨꯝ ꯐꯥꯏꯌꯦꯅ
ꯐꯖꯕꯁꯤꯡꯗꯤ ꯈꯪꯗꯦꯗ ꯈꯣꯏꯗꯤ ꯑꯗꯨꯝ ꯐꯥꯏꯌꯦ꯫
ꯑꯁ ꯅꯨꯄꯤ ꯐꯖꯕꯁꯤꯡꯗꯤ ꯊꯤ ꯐꯥꯏꯗꯦ ꯍꯥꯏꯔ‌ꯣ ꯅꯣꯏꯒꯤ ꯑꯣ
ꯐꯖꯥꯕꯁꯤꯡ ꯐꯖꯕ ꯁꯤꯡꯗꯤꯀꯣ ꯃꯊꯤꯐꯥꯎ ꯐꯖꯩ ꯍꯥꯏꯌꯦ
ꯑꯁ ꯈꯪꯗ꯭ꯔꯦꯍꯦ ꯑꯗꯨꯗꯤ꯫ ꯊꯤꯗꯤ ꯂꯣꯏ ꯆꯞ ꯃꯟꯅꯩ ꯍꯥꯏꯗ ꯎꯝ ꯎꯝ ꯑꯁ ꯅꯣꯏꯁꯨ ꯑꯗꯨꯃꯥꯏꯅ ꯍꯥꯏꯕꯅꯤ ꯅꯨꯄꯥ ꯋꯥꯡꯕꯁꯤꯡꯗꯤ ꯃꯊꯤꯁꯨ ꯈꯔ ꯋꯥꯡꯉꯤ ꯍꯥꯏꯕꯅꯤ꯫
ꯈꯪꯗꯦꯗ ꯑꯗꯨꯕꯨꯗꯤ ꯋꯥ
ꯌꯦꯡꯉꯣ ꯍꯌꯦꯡ ꯍꯌꯦꯡ ꯆꯦꯛ ꯇꯧ ꯑꯗꯨ ꯑꯗꯨ ꯄꯥꯗꯣ ꯅꯪꯕꯨ ꯍꯥꯏꯕ ꯅꯨꯄꯥꯗꯣ꯫
ꯎꯝ ꯃꯥꯒꯤ ꯊꯤ ꯌꯦꯡꯁꯦ ꯍꯥꯏꯁꯦꯀꯣ꯫
ꯎꯝ ꯎꯝ ꯑꯣ ꯅꯪ ꯅꯪ ꯅꯪ ꯍꯥꯏꯈ꯭ꯔꯣ ꯃꯉꯣꯟꯗ ꯅꯪ ꯅꯝꯕꯔ ꯂꯩꯕꯅꯤꯅꯀ‌ꯣ
ꯎꯝ ꯍꯥꯏꯕꯤꯒꯦ ꯅꯪꯒꯤꯁꯨ ꯑꯃꯨꯛ ꯊꯥꯔꯛꯀꯦ
ꯕꯂꯣꯛ ꯊꯝꯃꯦ ꯅꯪ ꯅꯝꯕꯔ ꯗꯨꯗꯤ
ꯊꯝꯃꯣ ꯊꯝꯃꯣ ꯅꯨꯡꯁꯤꯅ ꯊꯝꯕꯤꯌꯣ ꯑꯩ ꯅꯪꯒꯤ ꯋꯥ ꯈꯨꯝꯈꯔ‌ꯦꯀꯣ ꯑꯁꯦꯡꯕꯒꯤ
ꯍꯥꯥ
ꯅꯪꯗꯤ ꯋꯥ ꯈꯨꯝꯃꯣꯏꯕ ꯑꯁꯦꯡꯕꯒꯤ
ꯈꯨꯝꯕ ꯋꯥꯔꯕꯣ
ꯑꯗꯨꯏ ꯅꯠꯇꯦ ꯑꯁꯤꯗꯗꯤ ꯋꯥꯔꯤ ꯁꯥꯕ ꯌꯥꯏ ꯑꯇꯣꯞꯄ ꯃꯐꯝꯗꯗꯤ ꯅꯪꯒꯤ ꯋꯥ ꯈꯨꯝꯃꯣꯏ ꯍꯥꯏ ꯍꯥꯏꯕꯅ‌ꯦꯗꯥ
ꯎꯝ ꯎꯝ
ꯁꯦꯡꯕꯒꯤ ꯈꯨꯝꯃꯣꯏ ꯍꯥꯡꯁꯨ ꯍꯪꯒꯅꯨ
ꯅꯣꯏ ꯀꯩꯅꯣ ꯒꯣꯂꯦꯖꯁꯦ ꯕꯦꯛ ꯕꯦꯛ ꯊꯥꯍꯧꯗꯦꯀꯣ ꯍꯥꯟꯗꯛꯀꯣ
ꯎꯝ
ꯊꯥꯗꯦ
ꯎꯝ
ꯑꯣ ꯊꯥꯕ꯭ꯔꯥ ꯍꯥꯏꯅ ꯃꯤꯗꯤ ꯂꯥꯏꯔꯤꯛ ꯐꯥꯕꯅꯤꯅꯀꯣ
ꯂꯩꯌꯦ
ꯑꯁ
ꯀꯤꯌꯦꯀꯣ
ꯎꯝ ꯀꯤꯕꯤꯌꯣ
ꯍꯩꯍꯥ ꯑꯁ ꯅꯣꯡ ꯆꯨꯗꯤ ꯐꯅꯤ ꯍꯥꯏꯔꯒ ꯅꯣꯡ ꯆꯨꯗ꯭ꯔꯦ ꯑꯃꯨꯛꯀ ꯅꯣꯡ ꯂꯦꯞꯈ꯭ꯔꯦꯅꯦ
ꯗꯥꯎꯅꯤꯀꯥ
ꯍꯥꯥ
ꯅꯪꯕꯨ ꯅꯠꯇꯦ ꯈꯣꯏꯗꯤ ꯃꯔꯥꯡ ꯃꯔꯥꯛꯇ ꯑꯗꯨꯃꯥꯏꯅ ꯇꯧꯕꯅꯦ
ꯇꯧꯅꯤ ꯇꯧꯅꯤ ꯍꯩꯍꯥ ꯆꯥꯛ ꯌꯥꯝ ꯆꯥꯃꯟꯕꯒꯤ ꯇꯨꯝꯕ ꯅꯨꯡꯉꯥꯏꯗꯧ ꯃꯜꯂꯦ ꯄꯨꯛꯁꯦ ꯆꯥꯎ ꯄꯨꯛꯁꯦ ꯀꯪꯉꯦ
ꯑꯥ ꯆꯥꯛ ꯆꯥꯃꯟꯕꯒꯤꯅꯦ ꯊꯕꯛꯇꯤ ꯇꯧꯕ ꯍꯩꯇꫪꯒ ꯆꯥꯛꯇꯤ ꯑꯗꯨꯝ ꯆꯥꯏ